ꯑꯣ
ꯑꯣ
ꯍꯣꯏ ꯀꯩꯗꯧꯔꯤꯒ ꯀꯩꯅꯣ ꯅꯣꯡꯒꯤꯗꯨꯅ ꯀꯩꯒꯤꯅꯣ
ꯁꯤꯡꯉꯦ ꯍꯥꯏꯕꯅꯤꯗ
ꯏ ꯇꯥꯕ꯭ꯔꯣ ꯀꯩꯅꯣ ꯍꯥꯏꯅꯤꯗ
ꯎꯝ ꯍꯧꯒꯗ꯭ꯔꯤꯌꯦ ꯑꯩꯗꯤ
ꯇꯨꯝꯕ ꯌꯥꯝ ꯅꯨꯡꯉꯥꯏꯔꯦ
ꯑ ꯅꯨꯡꯉꯥꯏꯔꯦ
ꯁꯤ ꯄꯨꯡ ꯑꯥ ꯌꯧꯔꯦꯅꯦ ꯅꯣꯡꯁꯨ ꯃꯪꯕꯅꯦ ꯅꯨꯡꯉꯥꯏꯔꯝꯃꯅꯤ
ꯎꯝ ꯅꯨꯡꯉꯥꯏꯔꯦ
ꯏꯪꯉꯦ
ꯑꯦ ꯏꯪꯉꯣ ꯈꯪꯗꯦ ꯑꯩꯗꯤ ꯐꯃꯨꯡ ꯐꯃꯨꯡꯗ ꯂꯩꯕꯅꯤꯅ ꯏꯪꯕꯗꯤ
ꯑꯗꯨꯅꯤ ꯅꯣꯡ ꯆꯨꯗꯅꯤꯅ ꯏꯪꯉꯦꯗ ꯏꯟꯁꯤꯗꯦꯟꯁ ꯄꯨꯊꯣꯔꯛꯇ꯭ꯔꯦ ꯐꯦꯟ ꯑꯊꯥꯕ ꯄꯨꯊꯛꯇꯦ ꯀꯩꯁꯨ ꯇꯧꯔꯣ ꯏꯟ꯭ꯔꯥꯅ
ꯎꯝ ꯅꫭꯡ ꯆꯨꯕꯗꯤ ꯈꯪꯉꯗꯤ ꯐꯨꯔꯤꯠ
ꯍꯣꯏ ꯒꯥꯔꯤ ꯃꯅꯨꯡꯗ ꯍꯥꯞꯆꯜꯂꯗꯤ ꯐꯒꯗꯕ ꯚꯞ ꯑꯣꯏꯍꯧꯗ꯭ꯔꯦ
ꯎꯝ ꯉꯔꯥꯡ ꯎꯃ ꯅꯨꯡꯗꯥꯡ ꯅꯣꯡ ꯌꯥꯝ ꯆꯨꯕ꯭ꯔꯣ
ꯉꯔꯥꯡ ꯅꯨꯡꯗꯥꯡ ꯉꯔꯥꯡ ꯅꯨꯡꯗꯥꯡ ꯅꫭꯡ ꯑꯩ ꯅꯣꯁꯤ ꯌꯥꯝ ꯆꯨꯗ꯭ꯔꯦꯗ ꯑꯩ ꯑꯗꯨꯝ ꯊꯣꯛꯄꯗꯣ ꯃꯄꯥꯟꯗ ꯑꯗꯨꯝ ꯂꯩꯔꯦꯕ ꯅꯣꯡ ꯆꯨꯗ꯭ꯔꯦꯕ ꯒꯥꯔꯤ ꯆꫭꯠꯇꯦ ꯃꯄꯥꯟꯗ ꯍꯥꯏꯗꯤꯅꯦ ꯀꯩꯅꯣꯒꯤ ꯃꯈꯥꯗ ꯂꯩ ꯆꯦꯕ ꯅꯣꯡ ꯇꯥ ꯅꫭꯡ ꯆꯨꯗ꯭ꯔꯦꯕ ꯄꯨꯡ ꯑꯅꯤ ꯆꯪꯉꯨ ꯑꯥꯎ ꯆꯨꯗ꯭ꯔꯦ ꯉꯁꯥꯏ ꯑꯃꯨꯛ ꯍꯧꯒꯠꯂꯛꯄꯗ ꯈꯔ ꯈꯔ ꯆꯨ ꯂꯩꯔꯝꯃꯦ
ꯑꯣ
ꯍꯥꯏꯗꯤ ꯉꯔꯥꯡ ꯊꯣꯛꯄꯗꯣ ꯃ ꯂꯝꯕꯤ ꯃꯇꯥꯏ ꯑꯗꯨꯝ ꯐꯝꯃ ꯂꯩꯔꯦꯕ
ꯑꯣ ꯑꯣ ꯍꯥꯏꯅꯦ
ꯑꯁ ꯉꯥꯏꯥꯛ ꯇꯨꯃꯅꯤꯡ ꯃꯟꯗꯅ ꯂꯣꯏꯔꯕꯅꯦ
ꯊꯕꯛ ꯆꯠꯄ ꯀꯥꯟꯗ ꯅꯣꯡ ꯆꯨꯔꯗꯤ ꯅꯨꯡꯉꯥꯏꯇꯕꯅꯦꯀꯣ ꯇꯥꯟꯕꯅꯦꯕ
ꯍꯣꯏ
ꯅꯣꯡ ꯆꯨꯗ꯭ꯔꯗꯤ ꯆꯠꯄꯁꯨ ꯅꯨꯡꯉꯥꯏꯔꯦ ꯐꯝꯕꯁꯨ ꯅꯨꯡꯉꯥꯏꯔꯦ ꯅꯠꯇ꯭ꯔꯣ
ꯃꯥꯅꯦ ꯉꯔꯥꯡ ꯑꯁꯗꯨꯝ ꯅꯤꯡꯤꯡꯃꯟꯗꯅꯀꯣ ꯀꫭꯛ ꯉꯥꯎꯔꯝꯅꯦ ꯑꯁ ꯕꫭꯜ
ꯃꯟꯗꯅ ꯁꯨꯍꯥꯎ ꯍꯧꯒꯠꯇ꯭ꯔꯦꯕ ꯑꯩ
ꯑ ꯐꯖꯅꯥ ꯇꯨꯝꯈ꯭ꯔꯦꯅ ꯅꯪ ꯕꯣꯜ ꯕꯣꯜꯒꯨꯝꯕ ꯕꯣꯜꯒꯨꯝꯕ ꯂꯩꯔꯗꯤ ꯈꯔ ꯐꯒꯗꯕ
ꯑꯥꯝ
ꯕꯣꯜꯁꯨ ꯂꯩꯇ꯭ꯔꯦ ꯇꯨꯝꯅꯤꯡꯕꯅ ꯇꯨꯝꯅꯤꯡꯕꯅ ꯉꯁꯥꯏ ꯉꯔꯥꯡꯒꯤ
ꯎꯝ
ꯍꯧꯖꯤꯛ ꯀꯟꯅ ꯁꯥꯟꯅꯔꯤꯕꯅꯦ
ꯌꯦꯡꯅꯤꯡꯗ꯭ꯔꯣ
ꯉꯍꯥꯀ ꯂꯩꯔꯒ ꯌꯦꯉꯒꯦ
ꯎꯝ
ꯃꯄꯨꯉꯈꯥꯏ
ꯂꯣꯏꯕ ꯍꯥꯟꯅ ꯂꯣꯏꯔꯗꯤ ꯀꯝ ꯇꯧꯕ
ꯂꯣꯏꯔꯣꯏ ꯐꯥꯔꯁ ꯍꯥꯞ ꯊꫭꯛꯇ ꯊꯣꯛꯈ꯭ꯔꯦ ꯕ꯭ꯔꯦꯛ ꯕ꯭ꯔꯦꯛ ꯂꯩꯔꯤꯕ ꯃꯤꯅꯕꯥꯕ
ꯑꯥ
ꯍꯧꯖꯤꯛ ꯍꯧꯒꯦ ꯇꯧꯔꯝꯃꯅꯤ ꯉꯥꯏꯍꯥꯛ ꯂꯩꯗꯤ ꯍꯧ ꯍꯧꯔꯝꯃꯅꯤ
ꯕ꯭ꯔꯦꯛꯇ ꯕ꯭ꯔꯦꯛ ꯂꯣꯏꯔꯒ ꯑꯃꯨꯛ ꯌꯦꯡꯉꯨꯀꯣ
ꯍꯣꯏ
ꯎꯝ
ꯅꯪ ꯅꯪꯁꯨ ꯁꯤ ꯂꯣꯏꯔꯒ ꯍꯧꯒꯠꯈ꯭ꯔꯣ ꯀꯣ
ꯎꯝ ꯏꯃꯅ ꯉꯁꯥꯏꯗꯒꯤ ꯍꯧꯒꯠꯂꯣ ꯇꯦꯟꯉ ꯆꯥꯛ ꯆꯥꯔꯁꯦꯅ ꯀꯧꯕꯅꯦ ꯍꯧꯖꯤꯛꯇꯤ ꯈꯔ ꯉꯜꯂꯤꯏꯗꯅꯀꯣ ꯇꯥꯟꯕ ꯑꯗꯨꯒꯤ
ꯍꯧꯒꯠꯂꯒ ꯆꯤꯟ ꯅꯨꯡ ꯃꯥꯏ ꯇꯥꯔꯣ ꯑꯗꯒꯤ ꯃꯥꯏ ꯇꯥꯔꯒ ꯆꯥꯛ ꯆꯥꯅꯕ ꯇꯧꯔꯣ ꯆꯥꯔꯒ ꯉꯁꯤꯗꯤ ꯅꯨꯡꯇꯤ ꯃꯪꯕꯅꯤꯅ ꯀꯩꯅꯣꯗ ꯐꯃꯨꯡꯗ ꯑꯗꯨꯝ ꯂꯩꯔꯣ ꯉꯔꯥꯡꯁꯨ ꯊꯕꯛ ꯋꯥꯕꯅꯤꯅ ꯑꯇꯣꯞꯄꯗꯁꯨ ꯆꯠꯂꯨꯅꯨꯀꯣ
ꯆꯠꯂꯔꯣꯏ ꯉꯁꯤꯗꯤ
ꯅꯣꯡ ꯅꯣꯡ ꯃꯪꯉꯦ ꯍꯥꯏꯕ ꯋꯥꯅꯦ ꯅꯣꯡꯃꯪꯗꯗꯤ ꯅꯣꯏ ꯃꯔꯨꯞ ꯃꯄꯥꯡꯒ ꯇꯤꯟꯅꯅꯤꯡꯉꯗꯤ ꯈꯪꯗꯦꯗ
ꯆꯠꯂꯣꯏꯍꯦ
ꯆꯠꯂꯨꯔꯅꯨ ꯋꯥꯏꯌꯦꯕ ꯉꯔꯥꯡ ꯆꯂꯣꯢꯌꯦ ꯑꯁ ꯆꯠꯇꯣꯏꯅꯣ ꯑꯩꯗꯤ ꯄꯨꯡ ꯇꯔꯥ ꯂꯣꯏꯔꯒ ꯍꯣꯏ ꯄꯨꯡ ꯇꯔꯥ ꯂꯣꯏꯔꯒ ꯆꯥꯛ ꯆꯥ ꯇꯣꯛꯑꯒ ꯑꯗꯨꯝ ꯆꯪꯉ ꯇꯨꯝꯃꯨꯔꯅꯤ ꯅꯪꯒ ꯋꯥꯔꯤ ꯁꯥꯔꯒ
ꯍꯣꯏ ꯁꯥꯁꯦ ꯋꯥꯔꯤ ꯁꯥꯗꯥꯕꯁꯨ ꯀꯨꯏꯔꯦꯕ ꯅꯠꯇ꯭ꯔꯣ ꯅꯪꯅꯅꯦ ꯑꯩꯅꯗꯤ ꯆꯥꯖꯦ ꯆꯥꯖꯦ ꯍꯥꯢ ꯅꯣꯢ ꯁꯥꯔꯨꯔꯅꯨ ꯁꯥꯔꯨꯔꯅꯨ
ꯑꯗꯣ ꯀꯩ ꯌꯦꯟꯁꯥꯡ ꯊꯣꯡꯗꯣꯏꯅꯣ ꯅꯣꯏꯗꯤ ꯍꯋꯥꯏꯔꯣ
ꯈꯪꯗꯦ ꯉꯁꯤ ꯍꯋꯥꯏ ꯑꯣꯏꯔꯝꯗꯧ ꯃꯥꯜꯂꯦꯗ ꯏꯟꯖꯥꯡ ꯑꯍꯥꯎꯕꯗꯤ ꯇꯧꯔꯣꯏꯗ ꯉꯁꯤ ꯅꯣꯏ ꯃꯥ ꯀꯩ ꯊꯣꯡꯉꯦ ꯍꯥꯏꯅ ꯑꯁ ꯅꯣꯡꯃꯥꯏꯖꯤꯡꯗꯤ ꯑꯍꯥꯎꯕ ꯇꯧꯗꯝꯅꯤ
ꯑꯩꯗꯤꯅꯦ ꯃꯥꯏꯔꯦꯟ ꯅꯞ ꯅꯞ ꯂꯥꯎꯕꯗꯣ
ꯍꯣꯏ
ꯑꯗꯨꯒ ꯊꯔꯣꯏ ꯌꯥꯝ ꯆꯥꯅꯤꯡꯉꯦ
ꯍꯣꯏ ꯀꯩꯅꯣ ꯇꯧꯋꯦ ꯉꯔꯥꯡ ꯃꯥꯏꯔꯦꯟ ꯆꯥꯏ ꯑꯩꯈꯣꯏ
ꯎꯝ ꯊꯥꯎ ꯐꯖꯅ ꯉꯧꯔꯒꯀꯣ
ꯑꯪ
ꯍꯥꯎꯕꯅꯦ
ꯑꯩꯈꯣꯏ ꯆꯦꯗ ꯐꯣꯟ ꯇꯧꯔꯒ ꯀꯩꯅꯣꯝꯇ ꯍꯥꯏꯒꯦ ꯇꯧꯕꯅꯤꯅꯦ ꯊꯔꯣꯏ ꯈꯨꯟꯕ ꯌꯥꯕ꯭ꯔꯥꯅ ꯍꯪꯒꯦ ꯇꯧꯕꯕꯨ ꯍꯦꯛꯇ ꯀꯥꯎꯑꯦ
ꯑꯁ ꯎꯝ ꯅꯣꯡ ꯐꯠꯇꯕꯗꯨꯕꯨ ꯅꯨꯃꯤꯠ ꯐꯠꯇꯕꯗꯨꯕꯨ
ꯅꯠꯇꯦ ꯉꯁꯤ ꯅꯠꯇꯤꯌꯦ ꯍꯌꯦꯡꯒꯨꯝꯕ ꯀꯣ ꯉꯥꯛꯇꯪ ꯆꯠꯂꯒ ꯈꯨꯜꯂꯨ ꯌꯥꯏꯗꯅ
ꯑꯗꯨꯗꯤ ꯑꯩꯈꯣꯏꯔꯣꯝꯗ ꯈꯟꯕ ꯌꯥꯏ
ꯏꯁ ꯅꯣꯏꯔꯣꯝꯗ ꯀꯩꯅꯣ ꯇꯧꯋꯤꯗꯨꯗꯤ
ꯑ ꯑꯗꯨꯅꯦ ꯑꯗꯨꯅꯦ
ꯅꯠꯇꯦ ꯑꯗꯨꯗꯨ ꯅꯠꯇꯦ ꯏꯟꯖꯤꯟ ꯀꯣꯏꯕ ꯍꯧꯔꯤꯗꯨꯗꯤ ꯅꯣꯏꯅ
ꯈꯣꯏꯕ ꯍꯧꯔꯦ ꯈꯣꯏꯔꯝꯕꯗꯨꯗꯅꯤꯅꯦ ꯊꯔꯣꯏ ꯎꯔꯤꯁꯦ ꯏꯁꯤꯡ ꯈꯔ ꯈꯔ ꯂꯩꯕꯗꯨꯗꯀꯣ
ꯂꯩꯒꯗ꯭ꯔꯣꯅꯣꯏ ꯂꯕꯨꯛꯇ
ꯂꯩꯌꯦ ꯂꯩꯕꯕꯨꯗꯤ ꯂꯩꯌꯦꯕ ꯌꯥꯝꯅꯗꯤ ꯂꯩꯇꯦ ꯗꯨ ꯑꯣꯏꯔꯁꯨ ꯆꯔꯥ ꯑꯃ ꯑꯅꯤꯒꯨꯝꯕꯗꯤ ꯂꯩꯅꯦꯕ
ꯁꯤ ꯊꯔꯣꯏ ꯈꯨꯜꯂꯒ ꯑꯝꯇ ꯆꯥꯅꯤꯡꯉꯤꯅꯦ
ꯑꯗꯣ
ꯎꯝ
ꯀꯩꯅꯣ ꯎꯝ
ꯀꯔꯦ
ꯀꯥꯎꯈ꯭ꯔꯦ ꯑꯩꯈꯣꯏꯒꯤ ꯎꯁꯣꯏꯗꯣ
ꯍꯣꯏ
ꯑꯗꯨꯁꯨ ꯌꯥꯝ ꯊꯣꯛꯂꯝꯃꯅꯤ
ꯍꯣꯏ ꯑꯥ ꯃꯈꯥꯒꯤꯔꯣ
ꯑꯣꯏ
ꯎꯝ
ꯑꯩꯈꯣꯏ ꯂꯧ ꯂꯣꯏꯕꯀꯥꯟꯗ ꯃꯊꯪ ꯍꯞꯇꯥꯗ ꯂꯥꯛꯑꯣꯀꯣ
ꯍꯣꯏ ꯆꯥꯅꯕ
ꯍꯣꯏ ꯆꯥꯅꯕ ꯂꯧꯔꯣ ꯂꯥꯛꯑꯣꯕ
ꯗꯨꯗꯤ ꯂꯧꯗ꯭ꯔꯁꯨ ꯅꯪ ꯎꯇꯤ ꯊꯣꯡꯕꯤꯔꯣꯅꯦ ꯑꯗꯨꯝ ꯂꯥꯛꯑꯒ ꯆꯥꯔꯒꯦꯅꯦ
ꯍꯣꯏ ꯆꯥꯁꯨ ꯆꯥꯑꯣ ꯑꯗꯨꯒ ꯄꯨꯁꯨ ꯄꯨꯑꯣ ꯍꯥꯏꯅꯤꯗ ꯅꯅꯥꯎ ꯅꯨꯄꯥ ꯈꯣꯏ ꯅꯣꯏ ꯈꯣꯏ ꯌꯨꯝꯗ ꯆꯥꯟꯅꯕ
ꯍꯣꯏ ꯍꯣꯏ ꯄꯨꯒꯦ ꯄꯨꯒꯦ
ꯅꯍꯥꯟ ꯃꯃꯥꯡ ꯆꯍꯤꯗ ꯑꯩ ꯄꯤꯕ꯭ꯔꯥ
ꯄꯤꯗꯦꯗ
ꯑꯣ
ꯑꯁ ꯌꯥꯝ ꯆꯥꯕ ꯉꯝꯗꯗꯤ ꯌꯥꯝ ꯍꯦꯛ ꯂꯧꯔꯨꯅꯨ ꯍꯥꯏꯗꯤ ꯋꯥ ꯀꯩꯅꯣꯇ ꯅꯣꯏꯁꯨ ꯌꯣꯜꯂꯤꯗꯨꯗꯤ
ꯁꯤꯡꯖꯨꯁꯨ ꯆꯥꯕ ꯌꯥꯏꯑꯦ
ꯅꯠꯇꯦꯅꯦ ꯑꯩꯅ ꯍꯥꯏꯕꯗꯤ ꯑꯗꯨꯝ ꯍꯦꯛ ꯆꯣꯡ ꯍꯦꯛ ꯆꯣꯡꯕꯒ ꯂꯣꯏ ꯑꯦ ꯍꯦꯛꯑꯗꯤ ꯀꯩꯅꯣ ꯇꯧꯔꯣꯏ ꯋꯥ ꯌꯣꯟꯅꯤꯡꯉꯥꯏ ꯂꯩꯔꯔꯣꯏ
ꯌꯣꯟꯗꯦ ꯑꯗꯨ ꯋꯥꯗꯨꯗꯤ ꯌꯣꯟꯗꯦꯕ
ꯀꯩꯅꯣ ꯅꯪ ꯅꯍꯥꯟꯃꯨꯛ
ꯑꯄꯤꯛꯄ ꯑꯄꯤꯛꯄ ꯌꯥꯎ ꯋꯥꯗꯨꯅꯦ
ꯑꯣ ꯅꯣꯏ ꯂꯧꯗ ꯂꯂꯩꯕꯗꯣ
ꯑꯥꯎ ꯑꯗꯨꯅꯦ
ꯋꯥꯇꯣꯟ ꯋꯥꯇꯣꯟ ꯍꯥꯏ ꯋꯥ ꯋꯥꯇꯣꯟ ꯍꯥꯏꯌꯦ ꯑꯗꯨꯗꯤ
ꯈ ꯍꯥꯥ ꯈꯪ ꯑꯗꯨ ꯍꯥꯎꯋꯤꯗꯅ ꯃꯨꯟꯕꯁꯨ ꯊꯨꯅ ꯃꯨꯜꯂꯦꯕ ꯀꯨꯀꯔꯗ ꯃꯄꯨꯝ ꯃꯄꯨꯝꯗꯣ
ꯎꯝ
ꯀꯥꯝꯃꯒꯀꯣ ꯑꯁ ꯍꯥꯎꯕꯅꯦ ꯑꯣꯛꯁꯥꯒꯁꯨ ꯍꯥꯎꯕꯅꯦ ꯌꯦꯟ ꯁꯥꯒꯁꯨ ꯍꯥꯎꯕꯅꯦ
ꯎꯝ ꯑꯗꯨꯝ ꯆꯥ
ꯁꯪꯗꯦꯕ ꯃꯈꯥꯗ ꯆꯠꯄꯗꯣ ꯁꯪꯗ꯭ꯔꯤꯕ ꯀꯥꯡꯅ ꯌꯥꯝꯕꯅꯦ
ꯅꯣꯏꯗꯤ ꯑꯗꯨ ꯏꯟꯖꯥꯡ ꯑꯇꯣꯞꯄ ꯊꯤꯗ꯭ꯔꯁꯨ ꯌꯥꯅꯤ ꯑꯗꯨꯗ ꯉ ꯆꯔꯥ ꯆꯔꯥꯒꯤ ꯂꯧꯕ ꯆꯥ ꯌꯥꯔꯦ
ꯎꯝ ꯑꯗꯨ ꯃꯈꯥꯗ ꯀꯣꯝꯒꯗꯣꯏꯅꯤꯅ ꯑꯗꯨꯒꯤꯕꯣ ꯑꯁ ꯇꯟꯕꯀꯣ ꯀꯥꯡ ꯌꯥꯝꯃꯦꯕ
ꯎꯝ ꯍꯣꯏ
ꯅꯣꯡꯁꯨ ꯑꯃꯨꯛ ꯆꯨꯕꯅꯦ
ꯆꯔꯥ ꯆꯔꯥꯒꯤ ꯍꯦꯛꯑꯥ ꯑꯗꯨꯝ ꯆꯥꯕ ꯌꯥꯔꯦꯕ ꯑꯇꯣꯞꯄ ꯊꯤꯗꯔ꯭ꯁꯨ
ꯎꯝ ꯇꯥꯏꯌꯦ ꯇꯥꯏꯌꯦ
ꯑꯣ ꯍꯧꯒꯠꯈꯤꯔꯣꯏꯗ꯭ꯔꯣ
ꯑꯣꯒꯠꯂꯣꯏ ꯉꯜꯂꯤꯗ ꯉꯁꯤꯗꯤ ꯊꯕꯛꯁꯨ ꯆꯠꯂꯣꯏꯗꯕꯅꯤꯅ ꯑꯗꯨꯝ ꯐꯃꯨꯡꯗ ꯇꯨꯝꯃꯒ ꯂꯩꯔꯁꯨ ꯀꯥꯏꯗꯦꯗꯅ
ꯍꯣꯏ ꯊꯕꯛ ꯂꯩꯇꯕꯅꯤꯅꯀꯣ
ꯎꯝ ꯅꯪꯁꯨ ꯉꯁꯤꯗꯤ ꯑꯗꯨꯝ ꯇꯨꯝꯃꯨꯀꯣ ꯃꯄꯥꯟ ꯆꯠꯊꯣꯛꯀꯅꯣꯕ ꯅꯪꯗꯤ ꯑꯃꯨꯛ ꯃꯄꯥꯟ ꯆꯠꯊꯣꯛꯀꯦ ꯍꯥꯏꯒꯅꯤ
ꯆꯠꯂꯣꯏꯍꯦ ꯆꯠꯐꯝ ꯂꯩꯇꯦ
ꯑꯦ ꯅꯃꯥꯟꯅꯅꯕ ꯑꯁꯤ ꯁꯤꯗ ꯑꯃꯛ ꯆꯠꯁꯦ ꯍꯥꯏꯔꯗꯤ ꯆꯠꯀꯅꯤ ꯅꯪꯗꯤ
ꯆꯂꯣ ꯏꯗ ꯀꯥꯏꯒꯦ ꯗ ꯋꯥꯔꯀꯥꯟꯁꯤꯗꯁꯤ ꯄꯨꯁꯤ ꯇꯨꯝꯕ ꯅꯨꯡꯉꯥꯏꯕ ꯉꯃꯤꯟꯅꯗꯤ
ꯎꯝ ꯑꯗꯨ ꯑꯁꯤꯒꯨꯝꯕ ꯅꯨꯃꯤꯠꯁꯤꯗꯤ ꯃꯥꯡꯍꯟꯕ ꯌꯥꯗꯦ ꯅꯠꯇ꯭ꯔꯣ
ꯍꯣꯏ ꯐꯤꯖꯣꯝ ꯃꯈꯥꯗ ꯅꯨꯡꯉꯥꯏꯔ ꯑꯗꯨꯒ ꯋꯥꯔꯤ ꯁꯥ ꯅꯨꯡꯉꯥꯏꯔꯅꯤ ꯁꯤꯗꯤ
ꯎꯝ ꯑꯗꯨꯅꯦꯕ ꯀꯛꯐꯩꯅ ꯆꯤꯛꯄꯤꯕꯗꯣ ꯌꯥꯝ ꯍꯥꯒꯠꯆꯩꯌꯦ
ꯗꯥꯛ ꯂꯣꯏ ꯊꯣꯛꯄ꯭ꯔꯣ
ꯎꯝ ꯊꯣꯛꯑꯦ ꯃꯥꯒꯤ ꯃꯆꯤꯟꯅ ꯆꯨꯞꯄꯤꯕꯗꯣ ꯈꯔ ꯉꯥꯡꯉꯦꯕ
ꯑꯣ ꯉꯂꯤ ꯉꯥꯡꯂꯤ ꯇꯧꯔꯒ ꯂꯩꯔꯝꯕꯅꯦ
ꯑꯥ ꯑꯗꯨꯃꯥꯏꯅ ꯇꯧꯔ ꯑꯗꯨ ꯍꯥꯒꯠꯆꯩꯑꯕ ꯈꯪꯕ꯭ꯔꯥ
ꯍꯒꯠ ꯆꯕꯅꯦꯗꯣ ꯀꯣꯂꯣꯅꯣ
ꯈꯣꯠꯅꯤꯡꯕ ꯈꯣꯠꯂꯁꯨꯀꯣ ꯌꯥꯝ ꯄꯦꯟꯗꯕꯗꯣ ꯈꯣꯠꯂꯁꯨ ꯌꯥꯝ ꯄꯦꯟꯗꯦꯕ
ꯈꯣꯟꯗꯤꯕꯁꯦ ꯀꯣꯠꯂ ꯈꯨꯗꯤꯟꯗꯣ ꯈꯣꯠꯀꯅꯣꯕ ꯈ ꯈꯨꯗꯤꯟꯗꯣ ꯅꯝꯃꯣꯕꯣꯠ ꯈꯣꯠꯄꯩꯁꯨꯕꯨꯗꯤꯅꯦ ꯅꯝꯕꯅ ꯐꯕꯅꯦ ꯅꯪ ꯈꯣꯠꯂꯒꯗꯤ ꯑꯃꯨꯛ ꯀꯩ ꯍꯥꯏꯁꯤꯔꯥ ꯅꯣꯏ ꯁꯒꯣꯟꯗ ꯈꯣꯡꯗꯣ ꯀꯩꯅꯣꯗꯣ ꯍꯥꯒꯠꯆꯕꯩ ꯇꯥꯏꯞꯇ ꯇꯧꯕꯗꯣ
ꯎꯝ ꯎꯥ ꯑꯗꯣ ꯑꯩꯒꯤ ꯑꯃ ꯑꯃꯨꯛ ꯊꯣꯛꯑꯦ ꯑꯃ ꯑꯃꯨꯛ ꯊꯣꯛꯈ꯭ꯔꯦꯕ
ꯐꯒꯠ ꯆꯝꯃꯨꯗꯔꯣ
ꯍꯣꯏ ꯑꯃ ꯊꯣꯛꯈ꯭ꯔꯦ
ꯅꯪꯒꯤ ꯃꯣꯂꯣꯝ ꯑꯃ ꯗꯔꯀꯥꯔ ꯂꯩꯔꯦ
ꯍꯥꯟꯅꯗꯤ ꯍꯪꯒꯠꯆꯕꯗꯣ ꯄꯤꯛꯄꯅꯦꯕꯀꯣ ꯑꯃꯗꯣ ꯊꯣꯛꯂꯛꯄꯗꯣ ꯄꯤꯛꯄꯅꯦꯕ ꯑꯃꯨꯛ ꯂꯧ ꯆꯜꯂꯦ ꯑꯗꯨꯒ ꯍꯥꯀꯠꯆꯦ ꯑꯩꯅ ꯃꯥꯒꯤ ꯀꯪꯕꯗꯣ ꯑꯃꯨꯛ ꯈꯣꯠꯇꯣꯛꯑꯦ ꯑꯗꯨꯗꯒꯤꯀꯣ ꯆꯥꯎꯊꯣꯛꯈ꯭ꯔꯦꯕ ꯑꯃꯗꯣ
ꯑꯗꯣ ꯈꯨꯖꯤꯟꯅꯅꯦ ꯌꯥꯔꯤꯉꯩ ꯁꯣꯛꯀꯅꯣꯕ ꯅꯪ ꯍꯧꯖꯤꯛ ꯀꯐꯩ ꯆꯤꯛꯄꯒꯤ ꯍꯥꯒꯠꯆꯕꯗꯨꯣ ꯈꯣꯜꯂꯨꯅꯣ ꯈꯣꯖꯤꯤꯟꯗꯨꯅ ꯅꯝꯃꯣꯕ
ꯎꯝ ꯑꯗꯨꯃꯥꯏꯅ ꯇꯧꯔꯅꯤ ꯍꯣꯏ
ꯎ
ꯌꯥꯝ ꯑꯃꯛ ꯀꯠꯆꯩꯌꯦ ꯑꯗꯨꯒꯤꯅꯦꯗꯠ ꯈꯣꯠꯂꯣꯏ ꯍꯥꯏꯔꯁꯨ ꯉꯝꯗꯦꯕ ꯍꯦꯛꯇ ꯈꯨꯠ
ꯀꯣꯣꯂꯣ ꯀꯣꯂꯣ ꯣꯟ ꯈꯣꯠꯆꯤꯟ ꯈꯣꯠꯄ ꯃꯃꯤꯗꯨꯅ ꯍꯦꯟꯅ ꯃꯍꯤꯛ ꯆꯪꯕ ꯈꯣꯠꯄ ꯃꯍꯤ ꯑꯗꯨꯝ ꯌꯥꯎꯔꯤꯅꯦ ꯑꯗꯨꯗ ꯑꯗꯨ ꯏꯟꯅ ꯑꯩꯈꯣꯏꯒꯤ ꯀꯩ ꯍꯥꯏꯁꯦ ꯆꯄ ꯆꯄ ꯆꯄ ꯍꯥꯏꯕꯗ
ꯎꯝ ꯎꯝ
ꯇꯥꯕꯗꯣ ꯑꯗꯨꯃꯥꯏ ꯇꯧꯕꯗꯣ ꯑꯗꯨꯒꯤꯅꯦ ꯈꯨꯖꯤꯟꯒꯤ ꯃꯃꯤꯗꯣ ꯃꯍꯤꯛ ꯆꯪꯕꯅꯦꯕ
ꯍꯣꯏ ꯍꯣꯏ ꯆꯨꯝꯃꯥꯏ
ꯈꯣꯜꯂꯣꯅꯣ ꯑꯩꯅ ꯅꯨꯡꯁꯤꯕꯩ ꯍꯥꯏꯅꯤꯗ
ꯍꯅꯦ
ꯐꯣꯂꯅ ꯅ ꯈꯣꯟꯖꯦꯜꯗꯨꯅ ꯅꯝꯃꯒ ꯑꯗꯨ ꯈꯥꯡꯕ ꯉꯝꯗꯗꯤꯀꯣ ꯑꯗꯨꯃꯥꯏꯅ
ꯎꯝ ꯆꯩꯩꯅ ꯇꯧꯁꯤꯔꯥ ꯈꯪꯗꯦ
ꯑꯩ ꯕꯁꯥꯏ ꯊꯪꯅꯤꯅ ꯍꯌꯦ ꯍꯥꯀꯠꯆꯕ ꯀꯩꯅꯣꯗꯣ ꯃꯣꯂꯣꯝ ꯑꯃꯇꯗꯤ ꯐꯒꯗ꯭ꯔꯥ ꯈꯜꯂꯤꯅꯦ
ꯎꯝ ꯈꯪꯗꯦ ꯑꯁꯤꯁꯦ
ꯍꯣꯏ
ꯍꯧꯖꯤꯛ ꯑꯃꯨꯛ ꯂꯧ ꯃꯇꯝ ꯀꯥꯡ ꯃꯇꯝ ꯎꯁꯣꯏ ꯃꯇꯝꯁꯦ ꯑꯗꯨꯃꯥꯏꯅ
ꯑꯗꯣ ꯂꯧ ꯃꯇꯝꯁꯦ ꯗꯤꯦꯇꯣꯜꯗꯣ ꯁꯤꯖꯤꯟꯅꯔꯣ ꯗꯤꯇꯣꯜ ꯁꯥꯕꯣꯟꯗꯣ
ꯑꯗꯨꯅꯦ ꯏꯁꯤꯡ ꯐꯠꯇꯕꯗꯣ ꯑꯩꯁꯦ ꯆꯥꯟꯅꯗꯕ꯭ꯔꯥ
ꯍꯣꯏ ꯐꯥꯔꯃꯥꯁꯤꯒꯤ ꯐꯥꯔꯃꯥꯁꯤꯒꯤ ꯗꯗꯤꯇꯣ ꯁꯥꯕꯣꯣꯟ ꯂꯩꯕꯗꯣ ꯑꯗꯨ ꯁꯤꯖꯤꯟꯅꯔꯣ
ꯑꯇꯣꯞꯄꯗꯗꯤ ꯁꯨꯃꯥꯏꯅ ꯇꯧꯗꯣꯏꯕ ꯑꯁꯤꯒꯤ ꯊꯥꯒ ꯃꯊꯪ ꯊꯥ ꯑꯁꯤ ꯂꯧ ꯃꯇꯝꯗ ꯁꯨꯃꯥꯏꯅ ꯇꯧꯒꯜꯂꯦꯕ ꯑꯩꯁꯦ
ꯎꯝ ꯅ ꯍꯣꯏ ꯏꯁꯤꯡꯗꯣ ꯏꯁꯤꯡ ꯑꯃꯣꯠꯄꯗ ꯆꯥꯟꯅꯗꯕꯩꯅꯦꯅ ꯁꯤꯡ ꯑꯃ‌ꯣꯠꯄꯗꯅ‌ꯦ ꯂꯨꯔꯒꯗꯤ ꯍꯦꯛꯇ ꯍꯥꯀꯠꯆꯕꯗꯣ
ꯎꯝ ꯑꯗꯨꯃꯥꯏꯅ ꯇꯧꯋ ꯎꯝ ꯅꯪꯗꯤ ꯁꯨꯃꯥꯏꯅ ꯇꯧꯗ꯭ꯔꯣ
ꯇꯧꯗꯗ ꯑꯩꯅ ꯍꯦꯛ ꯇꯧꯕꯁꯦ ꯑꯩꯈꯣꯏ ꯂꯧ ꯌꯩꯕ ꯃꯇꯝꯗꯣ ꯂꯧ ꯌꯩꯕ ꯃꯇꯝꯗ ꯑꯗꯣ ꯑꯩꯈꯣꯏꯒꯤ ꯐꯧ ꯐꯧꯒꯤ ꯃꯇꯣꯟ ꯍ ꯕꯨꯗꯣ
ꯍ ꯍꯣꯏ ꯍꯣꯏ
ꯑꯗꯣ ꯑꯗꯨꯅꯦ ꯍꯥꯀꯠꯆꯔꯤꯅꯦ ꯑꯇꯣꯞꯄꯗꯤ ꯑꯩꯈꯣꯏ ꯂꯧ ꯂꯤꯡꯕ ꯃꯇꯝ ꯑꯣꯂꯛꯄꯩ ꯃꯇꯝꯗ ꯀꯩꯁꯨ ꯇꯧꯗꯦ
ꯎꯝ
ꯂꯧ ꯈꯣꯏꯕ ꯃꯇꯝ ꯇꯧꯕ ꯍꯥꯏꯔꯒ ꯑꯩꯈꯣꯏ ꯈꯣꯏꯖꯤꯟ ꯃꯅꯨꯡꯗ ꯂꯩꯕꯥꯛ ꯆꯪꯒ ꯀ ꯇꯧꯕꯗꯣ ꯅꯥꯕꯒꯨꯝꯕꯗꯣ ꯑꯗꯨ ꯃꯔꯛ ꯃꯔꯛ ꯇ ꯇꯧꯕ
ꯖꯤ ꯈꯣꯡꯒꯤ ꯈꯨꯣꯕꯤꯗꯣ ꯈꯣꯡꯕꯤ ꯍꯥꯏꯕ꯭ꯔꯥ